ꯀꯩꯗꯧꯔꯤꯅꯣ
ꯑꯣ ꯑꯩꯁꯦ ꯊꯕꯛ ꯑꯥ ꯇꯧꯔꯝꯕꯅꯦ ꯑꯗꯣ ꯑꯥ ꯊꯦꯡꯉꯦ ꯂꯣꯏꯁꯜꯂꯒꯦꯅ ꯏꯊꯟꯗꯁꯨ ꯉꯥꯏꯔꯦ ꯋꯥꯔꯦꯅ ꯑꯗꯨꯒꯤ ꯍꯨꯃꯥꯡ ꯍꯟꯖꯟꯕ ꯉꯥꯏꯔꯤ ꯏꯔꯨꯖꯥꯒꯦꯅ
ꯆꯥꯛꯇꯤ ꯆꯥꯔꯕꯣ
ꯆꯥꯛ ꯆꯥꯗ꯭ꯔꯤ ꯑꯈꯣꯏ ꯇꯩꯃꯅ ꯆꯥꯛ ꯊꯣꯡꯕ ꯍꯧꯒꯤꯗꯉꯥꯏꯔꯤ ꯃꯣꯏꯁꯨ ꯊꯕꯛ ꯃꯌꯥꯝ ꯑꯃ ꯉꯁꯥꯏꯒꯣꯏ ꯆꯠꯊꯣꯛ ꯅꯔꯨꯕꯒꯤ ꯊꯕꯛꯇꯣ ꯍꯣꯔ ꯂꯩꯕ ꯃꯌꯥꯝꯗꯨꯒꯤ ꯀꯟꯅ ꯇꯧꯅꯔꯤꯕ ꯑꯗꯨꯒꯤ ꯆꯥꯛ ꯃꯩ ꯊꯥꯒꯠꯈꯤꯗ ꯉꯥꯏꯔꯤ ꯑꯩꯁꯨ ꯇꯤ ꯁꯥꯔꯠꯁꯤꯃ ꯄꯨꯂꯨꯞ ꯂꯨꯞꯄꯦ ꯏꯇꯣꯝꯅ ꯁꯨꯕꯗꯨꯗ
ꯉꯁꯤ ꯂꯣꯏꯔꯕꯣ ꯍꯌꯦꯡ ꯑꯃꯨꯛ ꯁꯨꯗꯣꯏꯔꯣ
ꯍꯌꯦꯡ ꯁꯨꯅꯤꯡꯉꯥꯏꯗꯤ ꯂꯩꯉꯣꯏ ꯀꯩꯀꯥ ꯍꯣꯟꯗꯨꯗ ꯉꯥꯏꯔꯦ ꯆꯦꯛ ꯅꯨꯡ ꯀꯩꯀꯥ ꯈꯟꯗꯣꯛꯄ ꯀꯀꯥꯗꯣ ꯂꯣꯏ ꯍꯣꯟꯀꯠꯂꯦ ꯃꯊꯛꯇ ꯑꯃꯨꯛ ꯑꯩꯅ ꯃꯁꯤꯃꯗ ꯄꯩꯔꯦ ꯑꯗꯩ ꯂꯩꯕꯥꯛ ꯅꯥꯀꯟꯗ ꯄꯩꯕ ꯃꯌꯥꯝꯗꯨꯁꯨ ꯎꯝ ꯑꯈꯣꯏ ꯗꯥ ꯍꯣꯏꯒ ꯑꯈꯣꯏꯒꯒꯤ ꯂꯣꯟꯅꯕ ꯃꯃꯥꯡꯒꯤ ꯀꯥꯔꯛ ꯇꯣ ꯑꯗꯨꯗ ꯃꯣꯏ ꯉꯍꯥꯛ ꯂꯩꯕꯥꯛꯇꯧ ꯀꯥꯡꯒꯨꯅ ꯂꯩꯕꯥꯛꯇꯣ ꯑꯗꯨꯗ ꯂꯣꯏ ꯄꯩꯁꯜꯂ ꯊꯝꯃꯝꯃꯦꯕ ꯀꯥꯆꯤꯟꯗꯨꯗ ꯂꯝꯕꯤꯗ ꯐꯥꯎꯗꯣꯛ ꯐꯥꯎꯖꯤꯟ ꯇꯧꯗꯣꯏꯅꯤꯅ ꯍꯌꯦꯡ ꯆꯦꯛꯂꯣꯟ ꯀꯥꯁꯤꯟꯈꯤ ꯇꯥꯔꯗꯤ ꯑꯈꯨꯕ ꯖꯒꯥꯅꯤ ꯂꯩꯕꯥꯛ ꯃꯌꯥꯝꯗꯨꯗ ꯄꯩꯔ ꯂꯩꯍꯧꯕꯗꯨ ꯀꯃꯥꯏꯅ ꯂꯧꯊꯣꯛꯎꯅꯤ ꯑꯗꯨꯗꯨꯒꯤ ꯇꯣꯛꯅ ꯇꯧꯔ ꯇꯧꯔ ꯇꯞ ꯇꯞ ꯇꯞ ꯇꯞ ꯇꯧꯔ ꯂꯧꯊꯣꯛꯄꯅꯦꯕ ꯑꯗꯨꯒꯤ ꯇꯣꯛꯇꯣ ꯊꯥꯡꯒꯠꯅꯕ ꯍꯣꯠꯅꯕꯒꯤ ꯑꯔꯨꯝꯕꯗꯨꯅꯦ ꯀꯩꯅꯦ ꯍꯨꯃꯥꯡꯅ ꯐꯨꯔꯤꯠꯁꯤꯃ ꯄꯨꯂꯞ ꯂꯨꯞꯄꯦ ꯁꯨꯕꯕꯧ ꯌꯥꯏ ꯑꯝ ꯏꯕꯨꯡꯉꯗ ꯉꯥꯏꯍꯥꯛꯇꯪ ꯃꯤꯅꯤꯠ ꯃꯉꯥ ꯇꯔꯥ ꯌꯥꯎꯔꯝꯃꯦ ꯑꯗꯨ ꯃꯥꯗꯤ ꯂꯣꯏꯔꯕꯣꯏ ꯅꯤꯡꯗꯅ ꯆꯪꯈ꯭ꯔꯕ ꯆꯦꯛꯇꯨꯗꯪ ꯍꯣꯟꯒꯠꯇꯣꯏ ꯅꯦꯅ ꯈꯜꯂꯒ ꯑꯗꯨꯗꯨꯒ ꯑꯩꯅ ꯂꯩꯕꯥꯛ ꯃꯌꯥꯝꯗꯨ ꯑꯃꯨꯛ ꯇꯧ ꯂꯩꯍꯧꯔꯦꯗꯅ ꯏꯇꯣꯝꯗ
ꯃꯨꯛ ꯅꯥꯔꯛꯀꯅꯤꯀꯣ ꯈ꯭ꯋꯥꯡ ꯀꯩꯀꯩꯗꯣ ꯑꯗꯨꯝ ꯇꯧꯃꯤꯟꯅꯔꯗꯤ ꯐꯗꯧꯕ
ꯑꯗꯨꯅꯤ ꯈ꯭ꯋꯥꯡꯁꯤꯁꯨ ꯌꯥ
ꯀꯩ ꯊꯣꯡꯈ꯭ꯔꯒꯦ ꯌꯦꯟꯖꯥꯡꯗꯤ
ꯏꯟꯁꯥꯡꯁꯦ ꯀꯔꯤ ꯊꯣꯡꯗꯣꯏꯅꯣ ꯈꯪꯗꯦꯅꯦ ꯁꯦꯕꯣꯠ ꯀꯩꯀꯥꯗꯤ ꯄꯥꯏꯈꯤꯕ ꯎꯏ
ꯁꯦꯕꯣꯠ ꯊꯣꯡꯗꯣꯏꯔ ꯈꯪꯗꯦ ꯁꯦꯕꯣꯠꯁꯤꯁꯨ ꯁꯦꯕꯣꯠ ꯃꯌꯥꯝ ꯑꯃ ꯈꯤꯜꯂ ꯂꯩꯔꯦ ꯆꯥꯛꯈꯨꯝꯗ ꯀꯩꯗꯧꯗꯣꯏꯅꯣ ꯈꯪꯗꯦ
ꯑꯈꯣꯏꯁꯨ ꯆꯥꯛꯇꯤ ꯂꯣꯏ ꯆꯥꯅꯈ꯭ꯔꯦ ꯏꯊꯟꯇ ꯉꯥꯏꯍꯧꯔꯦ ꯍꯣꯔꯦꯟ ꯀꯛꯑ ꯇꯞꯅ ꯆꯥꯒꯦꯅ ꯉꯁꯥꯏ ꯆꯥꯛ ꯆꯥꯕ ꯊꯦꯡꯕꯅꯤꯅ ꯄꯨꯛ ꯑꯗꯨꯝ ꯊꯟꯒꯠꯂ ꯂꯩꯔꯦꯅ ꯆꯥꯗ꯭ꯔꯤꯕ
ꯎꯝ ꯅꯪ ꯉꯁꯥ ꯑꯆꯝꯕ ꯆꯥꯅꯤ ꯍꯥꯏꯗꯥꯏꯅꯦ ꯑꯗꯨ ꯑꯣꯏꯅ ꯆꯥꯔꯣ ꯉꯥ ꯑꯇꯥꯎꯕꯗꯨꯒ
ꯑꯧ ꯁꯧꯒ꯭ꯔꯤ ꯊꯣꯡꯉꯦ ꯑꯗꯨꯒ ꯀꯩꯅꯣ ꯉꯥ ꯑꯇꯥꯎꯕ ꯈꯔ ꯂꯩ ꯑꯗꯣ ꯃꯔꯤꯟꯈꯥ ꯉꯧꯕꯗꯨꯒ ꯆꯥꯔꯅꯤ ꯑꯗꯨꯒ ꯁꯤꯡꯖꯨꯒ ꯊꯥꯖꯤꯡ ꯁꯤꯡꯖꯨꯒ
ꯐꯔꯦ ꯐꯔꯦ ꯑꯗꯨꯃꯥꯏꯅ ꯆꯥꯕꯗꯨꯅ ꯐꯔꯦ ꯑꯆꯝꯕ ꯆꯥꯁꯤꯜꯂꯨ ꯉꯁꯥꯁꯨ ꯊꯥꯎ ꯑꯃꯨꯛ ꯆꯥ ꯍꯧꯖꯤꯛꯁꯨ ꯊꯥꯎ ꯑꯃꯨꯛ ꯆꯥ ꯑ ꯅꯁꯥꯗꯨꯁꯨ ꯈꯔ ꯆꯥꯎꯈꯠꯂꯦ ꯑ ꯑꯃꯨꯛ ꯍꯦꯟꯅ ꯆꯥꯎꯈꯠꯂꯗꯤ ꯑꯗꯩ ꯐꯤꯕꯝ ꯇꯥꯔꯔꯣꯏ ꯇꯦꯟꯁꯤꯜꯂꯛꯑꯒ ꯑꯗꯒꯤ ꯇꯦꯟꯖꯤꯟꯕꯗꯤ ꯂꯥꯏꯔꯗꯅ ꯅꯣꯏꯕ ꯍꯥꯏꯁꯤꯗꯤ ꯂꯥꯏꯅ ꯃꯌꯥꯝ ꯄꯣꯛꯄꯗ ꯌꯥꯝ ꯂꯥꯏꯅ ꯄꯣꯛꯐꯝꯅꯦ ꯍꯥꯏꯅꯤ ꯑꯗꯨꯗꯨꯅ ꯈꯔ ꯄꯥꯊꯅꯕ ꯍꯣꯠꯅꯧ ꯆꯥꯕ ꯊꯛꯄꯗꯨ ꯌꯦꯡꯉꯒ
ꯑꯩꯁꯨ ꯍꯟꯗꯛꯇꯤ ꯏꯁꯥꯁꯦ ꯈꯔ ꯅꯣꯏ ꯈꯠꯄꯩ ꯇꯥꯏꯞ ꯇꯧꯏ ꯄꯨꯛꯁꯦ ꯑꯇꯩ ꯑꯇꯩ ꯅꯣꯏꯗ꯭ꯔꯁꯨ ꯄꯨꯛꯁꯤꯗꯤ ꯐꯖꯅ ꯅꯣꯏꯔꯛꯑꯦ ꯍꯟꯗꯛꯇꯤ ꯐꯝꯃꯒ ꯌꯥꯝꯅ ꯁꯨꯕ ꯊꯕꯛꯇꯣ ꯑꯗꯨꯒꯤ ꯑꯣꯏꯕꯒꯤ
ꯐꯝꯕꯁꯤꯗꯤ ꯀꯨꯏꯅ ꯐꯝꯖꯟꯕꯁꯤ ꯐꯄꯣꯟꯇꯦꯗꯣ
ꯑꯩꯁꯨ ꯅꯣꯏ ꯅꯣꯏꯕꯗꯤ ꯑꯗꯨꯝ ꯐꯖꯅ ꯅꯣꯏꯔꯦ ꯑꯗꯨꯝ ꯀꯩꯅꯣ ꯇꯧꯔꯦꯕꯀꯣ ꯑꯗꯨ
ꯑꯗꯨꯒꯤ ꯋꯥꯅꯤ ꯑꯗꯩ ꯃꯨꯁꯨ ꯃꯨꯁꯤꯜꯂꯦ ꯑꯗꯒꯤ ꯅꯣꯏꯁꯨ ꯅꯣꯏꯈꯠꯂꯦ ꯈꯪꯗꯦ
ꯑꯗꯨꯅꯦ ꯅꯪ ꯅꯣꯏꯒꯤ ꯆꯤꯡꯒꯥꯥ ꯆꯠꯄ ꯈꯣꯠꯄꯒꯗꯣ ꯇꯧꯗ꯭ꯔꯕ ꯑꯃꯨꯛ
ꯇꯧꯏ ꯑꯃꯗꯨꯅ ꯑꯗꯨꯝ ꯃꯥꯁꯨ ꯊꯕꯛ ꯆꯠꯄ ꯍꯧꯈ꯭ꯔꯕꯅꯤꯅ ꯅꯨꯡꯗꯥꯡ ꯋꯥꯏꯔꯝꯁꯨ ꯐꯪꯗ꯭ꯔꯕꯅꯤꯅ ꯑꯌꯨꯛꯀꯨꯝꯕ ꯈꯔ ꯈꯔ ꯀꯥꯏꯌꯦ ꯑꯗꯣ ꯑꯌꯨꯛ ꯀꯥꯕꯁꯨ ꯑꯃꯨꯛ ꯍꯧꯖꯤꯛ ꯅꯣꯡꯖꯨ ꯄꯟꯊꯥꯅꯤꯅ ꯅꯣꯡ ꯀꯩꯀꯩ ꯆꯨꯕꯗ ꯑꯗꯨꯝ ꯑꯩꯗꯤ ꯂꯦꯞꯄꯗꯣ ꯆꯥꯡ ꯅꯥꯏꯕ ꯉꯝꯗ꯭ꯔꯕ ꯑꯗꯨꯗꯨꯒꯤ ꯋꯥꯅꯤꯗ
ꯑꯗꯨꯅꯤ ꯃꯊꯟꯗ ꯇꯧꯕ ꯌꯥꯕ ꯃꯊꯟꯇ ꯇꯧꯕ ꯌꯥꯕ ꯑꯦꯛꯁ꯭ꯔꯁꯥꯏꯁ ꯍꯛꯆꯥꯡ ꯁꯥꯖꯦꯜꯅꯤ ꯈꯪꯗꯦ ꯑꯃꯅꯤ ꯈꯪꯗꯦ ꯈꯔ ꯇꯧꯅꯕ ꯍꯣꯠꯅꯧ ꯑꯩꯁꯨꯅꯦ ꯍꯟꯗꯛꯀꯤ ꯊꯕꯛ ꯃꯌꯥꯝꯁꯤꯅ ꯑꯗꯨ ꯆꯣꯡꯕ ꯐꯟꯕꯗꯣ ꯑꯝꯇ ꯉꯝꯗꯦ ꯍꯥꯏꯕ ꯐꯝꯃꯒ ꯁꯨꯔꯒ ꯇꯥꯕ ꯍꯨꯃꯥꯡꯖꯤꯗꯤ ꯀꯗꯧꯔꯨꯅꯤ ꯆꯣꯡꯐꯟꯕ ꯌꯥꯎꯗ꯭ꯔꯗꯤ
ꯑꯗꯨꯅꯤ ꯌꯦꯡꯉꯒꯦ ꯍꯛꯆꯥꯡ ꯈꯔ ꯇꯥꯍꯟꯗꯗꯤ ꯌꯥꯔꯔꯣꯏ ꯆꯥꯕ ꯊꯛꯄꯗ ꯈꯔ ꯁꯦꯝꯕ ꯌꯨꯝꯗ ꯂꯩꯕꯅꯤꯅꯅꯦ ꯃꯌꯥꯝ ꯄꯨꯜꯂꯞꯀ ꯆꯥꯕꯅꯤꯅ ꯏꯊꯟꯇ ꯁꯦꯝꯕꯗꯨ ꯑꯣꯏꯗꯦꯕ ꯑꯗꯨꯗꯨꯒꯤ ꯑꯗꯨꯝ ꯑꯈꯣꯏ ꯕꯥ ꯍꯣꯢꯖꯨ ꯊꯕꯛ ꯀꯩꯀꯥ ꯁꯨꯕ ꯆꯠꯄꯅꯤꯅ ꯆꯦꯡꯃꯛꯇ ꯍꯥꯏꯔꯣ ꯑꯗꯨꯝ ꯑꯐꯕ ꯑꯌꯥꯝꯕ ꯅꯝꯅ ꯆꯥꯕꯅꯤꯅ ꯑꯗꯨꯝ ꯊꯕꯛꯇꯤ ꯁꯨꯗꯅ ꯆꯥꯛ ꯇꯤ ꯑꯍꯥꯎ ꯑꯐꯕ ꯆꯥꯕꯅꯤꯅ ꯑꯍꯥꯎ ꯑꯐꯕ ꯆꯥꯁꯤꯟꯕꯅꯤꯅ ꯑꯗꯨꯝ ꯅꯣꯏꯕꯗ ꯑꯣꯏꯅ ꯂꯥꯛꯄ ꯑꯗꯨꯗꯨꯒꯤꯅꯤꯗ ꯑꯥꯗ ꯂꯩꯀꯥꯟꯗ ꯀꯩꯁꯨ ꯌꯥꯝ ꯅꯣꯏꯕ ꯍꯦꯟꯒꯠꯇꯦꯕ ꯑꯩꯒꯤ ꯆꯥꯛꯁꯨ ꯑꯗꯨꯝ ꯁꯨꯄꯔ ꯀꯩꯀꯩ ꯌꯥꯜꯂꯒ ꯆꯥꯕ ꯑꯣꯏꯕꯅꯤꯅꯀꯣ ꯁꯤꯗꯗꯤ ꯑꯃꯨꯛ ꯑꯐꯕꯅ ꯅꯝꯅ ꯌꯥꯟꯕꯒꯤ ꯑꯗꯨꯃꯥꯏꯅ ꯇꯧꯔꯤꯅ
ꯑꯗꯨꯅꯤ ꯊꯕꯛ ꯋꯥꯅ ꯁꯨꯕ ꯃꯣꯏꯒꯤꯁꯨ ꯌꯦꯡꯗ ꯌꯥꯄꯣꯟꯇꯦ ꯑꯈꯣꯏꯅ ꯀꯪꯅꯤꯡꯒꯦꯅ ꯁꯨꯄꯔ ꯉꯥꯛꯇ ꯆꯥꯔꯒ ꯃꯣꯏꯗꯤ ꯑꯃꯨꯛ ꯄꯥꯡꯒꯟꯅ ꯑꯃꯨꯛ ꯁꯨꯔꯛꯀꯗꯣꯏꯅꯤꯅꯅꯦ ꯃꯣꯏꯁꯨ ꯌꯦꯡꯗ ꯌꯥꯄꯣꯟꯇꯦꯕ ꯑꯗꯨꯅ ꯆꯥꯛꯀꯤ ꯆꯥꯡ ꯈꯔ ꯍꯟꯊꯔꯒ ꯏꯟꯁꯥꯡ ꯀꯩ ꯀꯥꯅ ꯈꯔ ꯍꯦꯟꯅ ꯆꯥꯒꯦꯔ ꯑꯗꯨꯃꯥꯏꯅ ꯇꯧꯔꯒ ꯃꯗꯨ ꯁꯦꯝꯅꯕ ꯍꯣꯠꯅꯧ ꯅꯁꯥꯗꯣ ꯍꯟꯇꯛ ꯈꯔ ꯆꯥꯎꯈꯠꯂꯦꯕ ꯍꯣꯏ ꯌꯥꯝ ꯀꯟꯅ ꯍꯦꯛꯇ ꯃꯤ ꯈ꯭ꯋꯥꯗꯧꯅ ꯀꯩꯅꯣ ꯇꯧꯔ ꯅꯣꯏꯕꯕꯨꯗꯤ ꯅꯠꯇꯦ ꯑꯗꯨꯏꯁꯨ ꯏꯁꯥꯅꯗꯤ ꯑꯗꯨꯝ ꯈꯪꯖꯩꯗꯅ ꯑꯗꯨꯝ ꯅꯣꯏꯕ ꯋꯥꯁꯨ ꯋꯥꯕꯅꯦꯕ ꯐꯝꯕꯅꯤ ꯈꯪꯗꯦ ꯑꯃ ꯇꯧꯕꯅꯤ ꯈꯪꯗꯦ ꯀꯩꯅꯣ ꯀꯩꯅꯣꯝ ꯇꯧꯔꯛꯄꯗ ꯑꯈꯣꯏꯒꯤ ꯂꯨꯝꯕ ꯑꯗꯨ ꯑꯣꯏꯕꯅꯦꯕ
ꯑꯗꯒꯤ ꯑꯈꯣꯏ ꯀꯪꯕ ꯍꯥꯏꯅ ꯍꯦꯛꯇ ꯄꯥꯠꯇ꯭ꯔ ꯄꯥꯔ ꯀꯪꯕꯗꯨꯕꯁꯨ ꯄꯥꯝꯗꯦ ꯑꯗꯒꯤ ꯍꯣꯏ ꯃꯤꯒꯤ ꯃꯤꯒꯤ ꯂꯩꯐꯝ ꯊꯣꯛꯄ ꯆꯥꯡ ꯑꯃꯗꯤ ꯂꯩꯗꯅ ꯑꯩꯒꯤ ꯋꯥꯡꯉꯤꯕ ꯆꯥꯡꯗꯨꯒꯤ ꯑꯗꯒꯤ ꯂꯩꯔꯤꯕꯋ ꯀꯩꯅꯣꯗꯨꯒ ꯑꯔꯨꯝꯕꯗꯨꯒ ꯆꯥꯟꯅꯍꯜꯂꯒ ꯊꯝꯗꯧꯅꯦꯕ ꯑꯗꯨꯅ ꯑꯈꯣꯏꯅ ꯐꯖꯅ ꯃꯗꯨ ꯉꯥꯛꯅ ꯆꯠꯂꯒꯗꯤ ꯂꯥꯏꯅꯥꯒꯁꯦ ꯑꯝꯇ ꯂꯩꯔꯣꯏꯗꯕꯅꯤ
ꯑꯗꯨꯅꯤ ꯈꯪꯗꯦ ꯑꯗꯨꯝ ꯍꯥꯏꯗꯤ ꯁꯦꯝꯕ ꯍꯥꯏꯁꯤꯁꯨ ꯄꯩꯁꯥ ꯆꯪꯉꯤꯗꯣ ꯑꯗ ꯌꯨꯝꯗ ꯂꯩꯕꯅꯤꯅ ꯑꯗꯨꯝ ꯑꯩꯇꯗꯤ ꯇꯟꯁꯤꯟꯕꯗ ꯅꯣꯡꯃꯅꯤꯅꯤ ꯁꯦꯝꯃꯝꯒꯅꯤ ꯑꯗꯨꯗꯨꯒ ꯑꯗꯨꯝ ꯊꯟꯖꯤꯟꯈꯤꯕꯒꯤ ꯑꯗꯨꯃꯥꯏꯅ ꯇꯧꯕꯒꯤꯅꯤꯗ ꯑꯗꯨ ꯑꯗꯨꯝ ꯑꯥꯗ ꯂꯩꯔꯕꯨꯗꯤ ꯑꯗꯨꯝ ꯁꯦꯝꯕ ꯈꯣꯠꯄ ꯇꯧꯕꯗꯣ ꯌꯥꯅꯤ ꯑꯗꯨꯝ ꯑꯗꯨꯒꯅꯤꯅ
ꯑꯗꯨꯅꯤ ꯏꯃꯥꯟꯅꯕ ꯑꯃꯒꯤ ꯃꯅꯥꯎꯅꯨꯄꯥꯗꯣ ꯃꯥꯁꯦ ꯃꯥꯁꯨ ꯑꯩꯈꯣꯏꯒꯤ ꯀꯩ ꯎꯝ ꯃꯜ ꯅꯔꯁ ꯑꯣꯏꯕꯅꯦꯕꯀꯣ ꯑꯗꯨꯝ ꯃꯥꯗꯣ ꯃꯁꯥꯗꯣ ꯑꯥꯗ ꯃꯄꯥꯟ ꯂꯝꯗ ꯂꯩꯔꯒ ꯁꯨꯝ ꯆꯥꯕꯁꯨ ꯊꯥꯎꯔꯦꯛ ꯃꯌꯥꯝ ꯁꯨꯝ ꯆꯥꯕꯗꯣ ꯑꯗꯨꯗꯨꯒꯤ ꯌꯥꯝ ꯅꯣꯏꯃꯟꯗꯅ ꯃꯥꯗꯣ ꯂꯥꯏꯅꯥ ꯀꯩꯀꯥ ꯃꯌꯥꯝ ꯄꯣꯛꯑꯦꯅ ꯑꯗꯨꯒꯤ ꯊꯣꯛꯂꯦꯛꯑꯦꯅ ꯉꯍꯥꯟ ꯑꯩꯈꯣꯏꯗ ꯄꯨꯔ ꯑꯆꯥꯄꯣꯠ ꯂꯩ ꯂꯥꯛꯑꯝꯃꯦꯕ
ꯑꯩꯅ ꯀꯩꯗꯧꯔꯦ ꯅꯪ ꯁꯤ ꯂꯩꯕ ꯀꯌꯥꯝ ꯀꯨꯏꯔꯒꯦ ꯑꯥꯗ ꯆꯪꯗ꯭ꯔꯕ ꯑꯩ ꯆꯪꯗ꯭ꯔꯦ ꯑꯩ ꯁꯨꯃꯥꯏꯅ ꯅꯥꯕꯒꯤ ꯊꯣꯛꯂꯛꯄꯅꯤ ꯂꯩꯅꯥ ꯃꯈꯜ ꯃꯈꯜ ꯌꯥꯝ ꯅꯥ ꯂꯩꯔꯝꯃꯦ ꯏꯁꯥꯁꯦ ꯈꯪꯅꯣꯏ ꯅꯣꯏꯔꯒ ꯈꯪꯆꯥꯎ ꯆꯥꯎ ꯑꯩ ꯃꯁꯛ ꯈꯪꯗ꯭ꯔꯤꯅꯦꯃꯤ ꯅꯣꯏꯃꯟꯗꯅ ꯑꯃꯥꯏꯅ ꯇꯧꯔꯒ ꯃꯥꯅ ꯍꯥꯏꯔꯝꯃꯤꯕ ꯑꯁ ꯅꯣꯏꯕꯁꯦ ꯀꯩꯝ ꯀꯥꯟꯅꯗꯦꯀꯣ ꯂꯥꯏꯅꯥ ꯃꯌꯥꯝ ꯄꯣꯛꯄꯒꯤ ꯀꯩꯅꯣ ꯑꯣꯏ ꯂꯩꯔꯝꯃꯦ ꯑꯗꯨꯅ ꯑꯩꯖꯨ ꯍꯧꯖꯤꯛ ꯑꯆꯝꯕ ꯉꯥꯛꯇꯅꯤ ꯍꯧꯖꯤꯛ ꯆꯥꯔꯤꯁꯦ ꯌꯨꯝꯗ ꯂꯩꯔꯒ ꯑꯗꯩ ꯊꯋꯣꯏꯒꯤ ꯊꯣꯛꯂꯛꯏꯅꯦꯅ ꯍꯥꯏꯔꯝꯃꯦꯕ
ꯀꯔꯤ ꯊꯧꯔꯛꯄ ꯃꯥꯏ ꯇꯝꯕꯗꯤ ꯂꯣꯏꯕ꯭ꯔꯣ ꯃꯥꯏꯗꯨꯅ
ꯂꯣꯏꯒꯔꯦ ꯃꯥ ꯑꯥꯗ ꯄꯨꯔꯕꯅꯦ
ꯑꯣ ꯐꯔꯦꯅꯦ ꯑꯗꯨꯗꯤ ꯑꯩꯈꯣꯏ ꯁꯤꯗꯁꯨ ꯊꯕꯛ ꯃꯌꯥꯝ ꯂꯩꯕꯅꯤꯗ ꯍꯧꯖꯤꯛꯀꯥꯟꯗꯤ ꯃꯦꯜ ꯅꯔꯁ ꯇꯝꯕꯁꯨ ꯑꯗꯨꯝ ꯀꯥꯟꯅꯔꯦ ꯍꯥꯏꯕꯗꯤ ꯅꯨꯄꯤꯒꯨꯝꯕ ꯇꯧꯕꯁꯦ ꯅꯔꯁꯇꯣ ꯑꯌꯥꯝꯕ ꯅꯨꯄꯤ ꯇꯝꯃꯝꯕꯗꯣ ꯑꯗꯨꯝ ꯑꯗꯩ ꯅꯨꯡꯗꯥꯡꯒꯨꯝꯕ ꯑꯗꯨꯝ ꯀꯦ ꯀꯩꯀꯩ ꯄꯤꯔꯛꯄ ꯈꯣꯠꯄ ꯇꯧꯕ ꯀꯥꯟꯗ ꯑꯗꯨꯝ ꯍꯥꯏ ꯅꯨꯄꯤꯅ ꯈꯔ ꯀꯩꯅꯣ ꯑꯣꯏꯕ ꯋꯥꯠꯂꯤꯗꯅꯀꯣ ꯅꯨꯄꯥ ꯑꯣꯏꯔꯗꯤ ꯐꯠ ꯐꯠ ꯐꯠ ꯆꯠꯅꯤꯡꯕ ꯃꯇꯝꯗ ꯇꯧꯅꯤꯡꯕ ꯃꯇꯝꯗ ꯑꯗꯨꯝ ꯇꯧꯕ ꯌꯥꯕꯅꯤꯅ
ꯎꯝ ꯈꯦꯠꯅꯕ ꯍꯥꯏꯕꯨ ꯁꯤꯗꯅ ꯑꯩꯈꯣꯏꯒꯤ ꯎꯝ ꯎꯝ ꯃꯣꯏꯒꯤ ꯇꯣꯂꯣꯞꯀꯤ ꯃꯇꯥꯡꯁꯦ ꯃꯈꯣꯏꯒꯤ ꯁꯤꯒ ꯑꯁꯤꯒꯅ ꯈꯔ ꯄꯤꯛꯄ ꯑꯥꯗꯅ ꯈꯔ ꯆꯥꯎꯕ ꯑꯗꯨꯒꯤ ꯈꯦꯠꯅꯕꯗꯨꯒꯤꯅꯦ ꯇꯧꯔꯤꯁꯦ
ꯀꯥ ꯀꯜꯂꯨꯁꯤ ꯑꯃꯨꯛ ꯐꯣꯟ ꯇꯧꯁꯤꯜꯂꯛꯑꯦ ꯀꯩꯒꯤꯅꯣ ꯑꯩꯉꯣꯟꯗ ꯑꯃꯨꯛ
ꯈꯪꯗꯤꯌꯦ
ꯀꯩ ꯑꯣꯏꯖꯥꯠꯅꯣ ꯄꯩꯁꯥ ꯍꯥꯡꯉꯛꯇꯣꯏꯖꯥꯠꯂ ꯑꯃꯨꯛ
ꯑꯣꯏꯔꯝꯃꯣꯏꯗ ꯑꯗꯨꯒꯤꯗꯤ
ꯎꯝ ꯑꯁꯤ ꯂꯣꯏꯔꯒ ꯍꯪꯉꯒꯦ ꯀꯩꯗꯧꯕꯩꯅꯣꯅ ꯃꯣꯏ ꯅꯍꯥꯟ ꯁꯦꯝꯕꯗꯣ ꯌꯥꯗꯕꯩ ꯑꯣꯏ ꯖꯥꯠꯂꯥ ꯃꯥꯒꯤ ꯕꯦꯡꯒꯤ ꯀꯩꯀꯩ ꯇꯧꯕꯗꯣ
ꯆꯨꯝꯃꯦ ꯃꯥꯏ ꯑꯦꯀꯥꯎꯟ ꯍꯧꯖꯤꯛ ꯌꯥꯗꯦ ꯍꯥꯏꯒꯤꯈꯤꯕꯅꯦ ꯑꯗꯨꯗꯨꯒꯤ ꯇꯧꯔꯛꯄ ꯑꯣꯏꯔꯝꯒꯅꯤ
ꯅꯍꯥꯟꯗꯤ ꯌꯥꯒ꯭ꯔꯕꯅꯦ ꯀꯩꯁꯨ ꯇꯧꯗꯕꯅꯦ ꯑꯅꯤꯃꯛ
ꯑꯗꯨ ꯁꯤꯒꯨꯝꯕꯁꯦ ꯃꯉꯣꯟꯗꯇ ꯇꯥꯏ ꯍꯥꯏꯕ ꯌꯥꯗꯦ ꯇꯧꯕ ꯈꯣꯠꯇꯕ ꯑꯃ ꯃ ꯍꯪ ꯃꯥꯒꯤ ꯐꯣꯟ ꯑꯍꯟꯕ ꯑꯃꯃꯨꯛ ꯂꯩꯔꯕꯅꯦꯁꯦ ꯁꯤ ꯃꯠꯇꯗꯅ ꯑꯃꯨꯛ ꯌꯥꯏ ꯌꯥꯗꯦ ꯑꯗꯨ ꯗꯨꯔ ꯃꯉꯣꯟꯗꯗ ꯊꯣꯛꯀꯅꯦꯕ ꯊꯧꯗꯣꯛ ꯃꯌꯥꯝꯁꯦ ꯇꯜꯂꯦ ꯑꯗꯨꯅ
ꯥꯅꯍꯥꯟ ꯂꯣꯏ ꯌꯥꯅꯉꯥꯏ ꯁꯦꯝꯍꯧꯔꯕꯅꯦ ꯑꯩꯅ ꯂꯣꯏꯅ ꯑꯅꯤꯃꯛ ꯍꯥꯞꯄꯁꯨ ꯌꯥꯔꯦ ꯄꯩꯁꯥ ꯀꯥꯞꯊꯣꯛ ꯀꯥꯞꯁꯤꯟ ꯇꯧꯕꯁꯨ ꯌꯥ ꯂꯣꯏ ꯌꯥꯍꯧꯔꯕꯅꯦ ꯑꯕꯨꯡꯉꯣꯁꯨ ꯈꯪꯍꯧꯕꯅꯦ ꯁꯨꯃꯥꯏ ꯁꯨꯃꯥꯏꯅ ꯇꯧꯗꯣꯅꯦ ꯌꯦꯡꯉꯣ ꯈꯣꯠꯂꯣ ꯇꯧꯔꯒ ꯂꯣꯏ ꯌꯥꯍꯧꯔꯕꯅꯤꯅ ꯀꯃꯥꯏꯅ ꯑꯃꯨꯛ ꯌꯥꯔꯛ ꯇꯔꯤꯅꯣ ꯑꯗꯨꯅ
ꯉꯁꯥꯏ ꯋꯥꯏꯖꯨ ꯕꯦꯁꯣꯟ ꯂꯧ ꯂꯥꯛꯄ ꯅꯨꯄꯥꯗꯨꯗ ꯃꯥ ꯄꯩꯁꯥ ꯀꯥꯞꯅꯈꯤꯕꯅꯦꯕ ꯑꯗꯨꯒ ꯍꯧꯖꯤꯛ ꯄꯩꯁꯥ ꯀꯥꯞꯅ ꯀꯥꯟꯗ ꯌꯥꯗꯦ ꯍꯥꯏꯕꯔ ꯀꯩꯅꯣꯝ ꯍꯥꯏꯈꯤꯕꯅꯦ ꯑꯩ ꯇꯥꯢ ꯊꯕꯛ ꯁꯨꯔꯤꯉꯩꯗ
ꯑꯗꯨꯕꯨꯗꯤ ꯑꯗꯨꯝ ꯅꯦꯠ ꯀꯩꯀꯩꯗꯣ ꯑꯗꯨꯝ ꯌꯥꯗꯕ ꯈꯣꯠꯇꯕ ꯂꯩꯕꯒꯤ ꯉꯥꯛꯇꯪ ꯉꯥꯛꯇꯪ ꯌꯥꯗꯕꯁꯨ ꯑꯗꯨꯝ ꯇꯧꯕꯅꯦꯕꯀꯣ ꯌꯥꯗꯔꯤ ꯃꯊꯛꯇ ꯁꯨꯝ ꯑꯥ ꯁꯨꯝ ꯁꯨꯝ ꯍꯟꯖꯤꯜꯂ ꯇꯧ ꯇꯥꯔꯒꯗꯤ ꯑꯗꯨꯝ ꯃꯣꯏ ꯃꯇꯝ ꯃꯤꯅꯤꯠ ꯃꯉꯥ ꯉꯥꯏꯔꯨ ꯇꯔꯥ ꯉꯥꯏꯌꯨ ꯑꯗꯨꯃꯥꯏꯅ ꯇꯧꯔꯒꯅꯦ ꯍꯦꯛꯇ ꯃꯥꯡꯍꯜꯂꯛꯄꯅꯦꯕ ꯑꯗꯨꯅ ꯅꯝꯐꯨ ꯅꯝꯐꯨ ꯁꯥꯐꯨ ꯇꯧꯁꯤꯟꯒꯅꯣ ꯍꯥꯏꯔꯣ ꯑꯗꯨꯅ ꯌꯥꯗꯦ ꯌꯥꯗꯦ ꯍꯟꯖꯤꯟ ꯇꯧꯁꯤꯜꯂꯗꯤ ꯑꯗꯨꯝ ꯇ꯭ꯋꯦꯟꯇꯤ ꯐꯣꯔ ꯑꯋꯥꯔ ꯑꯗꯨꯝ ꯄꯨꯡ ꯀꯨꯟꯃꯔꯤ ꯑꯗꯨꯝ ꯑꯗꯨꯝ ꯕ꯭ꯂꯣꯛ ꯂꯩꯒ꯭ꯔꯅꯦꯕ ꯍꯥꯏꯗꯤ ꯀꯩꯝꯇ ꯁꯤꯖꯤꯟꯅꯕ ꯌꯥꯔꯔꯣꯏꯕ ꯑꯗꯨꯗꯤ ꯄꯨꯡ ꯀꯨꯟꯃꯔꯤ ꯅꯣꯡꯃ ꯉꯥꯏꯔꯗꯤ ꯑꯗꯨꯝ ꯐꯔꯛ ꯇꯥꯏꯗꯅꯀꯣ ꯑꯗꯨꯃꯥꯏꯅ ꯇꯧꯕꯅꯦ
ꯑꯗꯨ ꯃꯥꯒꯤꯅꯦ ꯃꯥꯒꯤ ꯍꯩꯅꯕꯤꯅꯦꯕ ꯀꯩꯅꯣꯝꯃ ꯃꯥ ꯄꯣꯠ ꯑꯃ ꯃꯥꯡꯈ꯭ꯔꯁꯨ ꯑꯗꯨꯏ ꯄꯣꯠꯇꯣ ꯐꯪꯗ꯭ꯔꯤꯕꯧ ꯑꯗꯨꯝ ꯊꯤꯔꯒꯅꯦ ꯂꯩꯅꯤꯕ ꯑꯗꯨ ꯋꯥ ꯐꯪꯗꯤꯕꯧ ꯂꯩꯅꯤꯕ ꯃꯥ ꯀꯩꯝꯇ ꯇꯧꯔꯣꯏꯕ ꯑꯗꯨ ꯅꯠꯇꯕ ꯑꯇꯩ ꯑꯇꯣꯞꯄ ꯑꯝꯇ ꯇꯧꯔꯣꯏꯕ ꯑꯗꯨ ꯄꯣꯠꯇꯣ ꯌꯥꯗ꯭ꯔꯤꯕꯧ ꯃꯥ ꯑꯗꯨ ꯎꯝ ꯎꯪꯉꯒ ꯇꯧꯔꯒ ꯂꯩꯗꯣꯏꯅꯦꯕ ꯁꯤꯅꯦꯕ ꯌꯥꯝ ꯇꯜꯂꯤꯁꯦ
ꯃꯥꯖꯦ ꯀꯩ ꯅꯨꯃꯤꯠꯇ ꯄꯣꯛꯀꯦ
ꯎꯝ ꯌꯨꯝꯖꯀꯩꯁ ꯑꯣꯏꯔ ꯃꯥꯂꯦ
ꯎꯝ ꯑꯩꯈꯣꯏ ꯕꯥꯁꯤ ꯌꯨꯝꯖꯀꯩꯁ ꯄꯣꯛꯑꯦ ꯑꯗꯨꯒ ꯆꯞ ꯃꯥꯟꯅ ꯖꯥꯠꯅꯤ
ꯎꯝ ꯑꯩꯈꯣꯏꯗ ꯄꯣꯛꯏꯁꯦ ꯑꯩꯅ ꯃꯟ ꯑꯩꯅ ꯅꯤꯡꯊꯧꯀꯥꯕ ꯢꯕꯨꯡꯉꯣꯅ ꯂꯩꯕꯥꯛꯄꯣꯛꯄ ꯑꯩꯈꯣꯏ ꯗꯥꯅ ꯌꯨꯝꯖꯒꯩꯁꯥ ꯃꯃꯤꯁꯨ ꯌꯨꯝꯖꯒꯩꯁꯥ ꯕꯦꯝꯃꯅ ꯁꯪꯒꯣꯟꯁꯦꯟ ꯑꯩꯈꯣꯏ ꯂꯩꯕꯥꯛꯄꯣꯛꯄ ꯃꯟ ꯅꯤꯡꯊꯧꯀꯥꯕ ꯂꯩꯕꯥꯛꯄꯣꯛꯄ ꯌꯨꯝꯖꯀꯩꯁ ꯁꯪꯒꯣꯟꯁꯦꯜ ꯑꯩꯈꯣꯏ ꯃꯥ ꯑꯩꯈꯣꯏ ꯃꯉꯥꯖꯦ ꯄꯔꯦꯡ ꯁꯥꯅ ꯄꯣꯛꯏꯕ
ꯑꯩꯈꯣꯏ ꯑꯩꯈꯣꯏ ꯅꯤꯡꯊꯧꯀꯥꯕ ꯑꯩ ꯂꯩꯕꯥꯛꯄꯣꯛꯄ ꯑꯩꯈꯣꯏ ꯕꯤ ꯌꯨꯝꯁꯀꯩꯁꯥꯥ ꯃꯗꯤ ꯑꯩꯈꯣꯏ ꯃꯥ ꯊꯥꯡꯖꯥ ꯑꯩꯈꯣꯏ ꯕꯨꯡꯉꯣ ꯊꯥꯡꯖꯥ ꯁꯒꯣꯜꯁꯦꯟ ꯏꯌꯥꯎ ꯌꯥꯎꯗꯕ ꯃꯥꯜꯂꯦ ꯑꯩꯈꯣꯏꯒꯤꯅ ꯑꯃꯨꯛ
ꯎꯝ ꯑꯩꯈꯣꯏꯒꯤꯅ ꯄꯔꯦꯡ ꯑꯣꯏꯅ ꯄꯣꯛꯄ ꯃꯣꯏ ꯑꯅꯤ ꯃꯥꯟꯅꯕ
ꯍꯣꯏ ꯐꯔꯦ ꯐꯔꯦ ꯑꯩ ꯊꯝꯈꯤꯒꯦ ꯀꯩꯅꯣ ꯇꯧꯔꯒ ꯀꯩꯅꯣꯝ ꯑꯝꯇ ꯍꯪꯈꯤꯒꯦ ꯀꯣ
ꯑꯣ ꯍꯪꯉꯣ ꯍꯪꯉꯣ
ꯇꯧꯊꯣꯛꯄ ꯌꯥꯕ ꯇꯧꯊꯣꯛꯎꯔꯣ ꯊꯦꯡꯉꯦ